ꯆꯥꯛ ꯆꯥꯔꯕ꯭ꯔꯣ
ꯍꯣꯏ ꯆꯥꯔꯦ ꯅꯪꯗꯤ
ꯑꯩꯁꯨ ꯆꯥꯔꯦ ꯀꯔꯤ ꯀꯔꯤ ꯃꯊꯦꯜ ꯆꯥꯕ꯭ꯔꯣ
ꯑꯩꯗꯤ ꯉꯁꯤꯗꯤ ꯁꯟꯁꯥ ꯆꯥꯔꯦ
ꯍꯦꯆ ꯍꯥꯎꯋꯤꯒꯣ ꯃꯥꯗꯤ ꯑꯉꯥꯡꯁꯤꯡꯗꯤ ꯁ꯭ꯀꯨꯜ ꯆꯠꯈ꯭ꯔꯕ꯭ꯔꯣ
ꯇꯥꯕ꯭ꯔꯣ
ꯇꯥꯏ ꯇꯥꯏ ꯁ꯭ꯀꯨꯜ ꯆꯠꯈ꯭ꯔꯕꯣ ꯑꯉꯥꯡꯁꯤꯡ
ꯆꯠꯈ꯭ꯔꯦ
ꯍꯝ
ꯀꯔꯤ ꯊꯕꯛ ꯇꯧꯒꯦꯔꯥ
ꯉꯁꯤꯗꯤ ꯌꯨꯝ ꯁꯦꯡꯗꯣꯛꯄ ꯇꯧꯔꯅꯤ ꯐꯤ ꯊꯨꯞꯄ ꯌꯨꯝ ꯌꯨꯝ ꯁꯤꯠꯄ ꯇꯩꯊꯣꯛꯄ ꯇꯧꯔꯅꯤ ꯉꯁꯤꯗꯤ
ꯍꯟꯗꯛꯇꯤ ꯍꯣꯂꯤꯗꯦꯁꯨ ꯈꯔ ꯂꯩꯕꯅꯤꯅ ꯅꯨꯡꯉꯥꯏꯔꯦ
ꯑꯉꯥꯡꯁꯤꯡꯁꯤꯀꯣ
ꯎꯝ
ꯏꯆꯥ ꯅꯨꯄꯥꯗꯣ ꯑꯦꯛꯖꯥꯝ ꯂꯣꯏꯗ꯭ꯔꯤ ꯑꯦꯛꯖꯥꯝ ꯂꯣꯏꯔꯗꯤ ꯀꯣꯏꯕ ꯄꯨꯔꯗꯣꯏꯅꯦ
ꯑꯥ ꯄꯥꯛꯇ
ꯀ ꯀꯥꯡ ꯀꯪꯂꯥ ꯀꯪꯂꯥ ꯗ ꯁꯥꯏꯀꯦꯜ ꯊꯧꯅꯤꯡꯉꯦ ꯍꯥꯏꯌꯦ ꯑꯗꯨꯅ ꯃꯥꯒꯤ ꯁꯥꯏꯀꯜꯗꯣ ꯄꯨꯔꯒ ꯀꯪꯂꯥ ꯃꯅꯨꯡꯗ ꯁꯥꯏꯀꯜ ꯊꯧꯍꯜꯂꯅꯤ
ꯎꯝ ꯀꯪꯂꯥꯗ ꯀꯣꯏꯕ ꯆꯠꯂꯁꯦ ꯎꯝ ꯅꯣꯡ ꯐꯥꯗꯣꯛꯇꯤ ꯆꯠꯂꯒ ꯍꯛꯆꯥꯡꯁꯨ ꯐꯕꯅꯦ ꯃꯥꯏꯟꯁꯦ ꯔꯤꯐ꯭ꯔꯦꯁ ꯑꯣꯏꯕꯅꯦ
ꯅꯤꯡ ꯋꯥꯏꯗꯀꯣ
ꯎꯝ ꯅꯨꯡꯉꯥꯏ ꯏꯕꯤꯅꯤꯡꯋꯥꯢꯗ ꯆꯠꯄꯗꯣ ꯎꯝ ꯑꯗꯣ ꯀꯪꯂꯥ ꯇꯣꯔꯕꯥꯟꯗ ꯁꯥꯏꯀꯜ ꯂꯩꯕꯗꯣ ꯑꯗꯨꯗꯤ ꯎꯝ ꯄꯩꯁꯥ ꯀꯩꯅꯣ ꯇꯧꯋꯦ ꯄ꯭ꯂꯦꯟ ꯔꯥꯏꯠ ꯇꯧꯕ ꯌꯥꯗꯕ ꯍꯦꯛ ꯍꯦꯛ
ꯑꯉꯥꯡ ꯑꯉꯥꯡꯗꯨꯁꯨ ꯌꯥꯎꯕ꯭ꯔꯅꯦ ꯑꯗꯨꯗ ꯑꯍꯟꯒꯤ ꯈꯛꯇ ꯅꯠꯇ꯭ꯔꯣ
ꯑꯍꯟꯒꯤ ꯈꯛꯇꯅꯦ ꯇꯧꯕꯥꯥꯟꯗ ꯑꯗꯨꯗꯤ ꯑꯗꯨꯗꯤ ꯑꯍꯟꯒꯤ ꯈꯛꯇꯅꯦ ꯑꯗꯣ ꯀꯩꯅꯣ ꯇꯧꯕ ꯌꯥꯅ ꯑꯦꯞꯇꯨ ꯗꯥꯎꯟꯂꯣꯗ ꯇꯧꯔꯒ ꯔꯥꯏꯠ ꯇꯧꯕꯅꯦꯕ ꯂꯣꯛ ꯇꯧꯋꯦ ꯑꯝꯇ ꯑꯣꯇꯣꯃꯦꯇꯤꯛ ꯑꯗꯨꯒ ꯑꯩꯈꯣꯏꯅ ꯑꯦꯞꯇꯨꯗ ꯄꯩꯁꯥ ꯀꯥꯞꯔꯒ ꯗꯥꯎꯟꯂꯣꯗ ꯇꯧꯔꯒ ꯊꯧꯕ ꯀꯥꯟꯗ ꯑꯦꯟ ꯔꯥꯏꯠ ꯇꯧꯕ ꯌꯥꯗ꯭ꯔꯗꯤ ꯄꯩꯁꯥ ꯖꯔ ꯆꯠꯂꯦ ꯍꯥꯏꯕ
ꯑꯣ
ꯅꯣꯡꯃꯗ ꯅꯍꯥꯟ ꯑꯩꯈꯣꯏ ꯑꯗꯨꯝ ꯇꯧꯔꯝꯃꯦ ꯑꯍꯥꯟꯕꯗ ꯎꯝ ꯑꯦꯟꯗ꯭ꯔꯥꯏ ꯑꯗꯨꯝ ꯇꯧꯕ ꯌꯥꯗꯦ ꯍꯥꯏꯔ ꯑꯗꯨꯝ ꯊꯝꯃ ꯌꯥꯒꯅꯤ ꯍꯥꯏꯅ ꯆꯠꯄ ꯑꯗꯨꯗꯤ ꯍꯌꯦꯡ ꯑꯃꯨꯛ ꯂꯥꯛꯑꯣ ꯆꯥꯝꯃꯒ ꯀꯌꯥ ꯇꯥꯕ꯭ꯔꯥ ꯋꯥꯟ ꯁꯤꯛꯁꯇꯤ ꯂꯨꯄꯥ ꯊꯥꯔꯇꯤꯔꯥ ꯐꯤꯐꯇꯤꯔ ꯑꯩꯈꯣꯏꯒꯤ ꯕꯦꯂꯦꯟꯁ ꯂꯩꯍꯧꯕꯅꯦꯕ ꯑꯗꯨꯗꯗꯤ ꯑꯃꯨꯛ ꯂꯥꯛꯑꯒ ꯕꯦꯂꯦꯟꯁꯁꯨ ꯂꯩꯔꯝꯗ꯭ꯔꯦ ꯗ꯭ꯌꯨ ꯑꯣꯏꯅ ꯂꯩꯑꯦ ꯑꯗꯨꯗ ꯑꯁ ꯌꯥꯗꯦꯅ ꯑꯗꯨꯗꯣ ꯆꯪꯍꯜꯂꯒ ꯑꯃꯨꯛ ꯊꯧꯕ ꯑꯦꯟ ꯔꯥꯏꯠ ꯇꯧꯗꯕ ꯇꯧꯕ ꯌꯥꯗꯕꯒꯤ ꯀꯥꯎꯟꯇꯔꯗ ꯑꯃꯨꯛ ꯆꯪꯉꯒ ꯑꯁꯤꯗꯤ ꯌꯥꯗꯦ ꯀꯔꯝꯃꯥꯏꯅ ꯇꯧꯕ꯭ꯔ ꯍꯥꯏꯔꯒ ꯃꯣꯏ ꯑꯣꯐꯤꯁ ꯑꯥꯗ ꯐꯣꯟ ꯇꯧꯔꯒ ꯑꯃꯨꯛ ꯑꯦꯟ ꯔꯥꯏꯠ ꯇꯧꯕꯤꯕꯅꯦ꯫
ꯎꯝ
ꯑꯅꯤ ꯑꯍꯨꯝꯔꯛ ꯆꯥꯠꯄ ꯑꯗꯨꯁꯨ ꯑꯦꯟ ꯔꯥꯏꯠ ꯇꯧꯕ ꯌꯥꯗꯕꯒꯤ ꯑꯗꯨ ꯅꯨꯄꯥꯗ ꯍꯥꯏꯔꯒ ꯑꯃꯨꯛ ꯊꯧꯅꯤꯡꯗ꯭ꯔꯦ ꯍꯥꯏꯅ ꯆꯠꯇ꯭ꯔꯦ꯫ ꯃꯇꯝ ꯆꯪꯉꯦ ꯍꯥꯏꯕ ꯑꯦꯟ ꯔꯥꯏꯠ ꯇꯧꯅꯤꯡꯉꯥꯏꯗꯣ ꯑꯩꯈꯣꯏꯅ ꯇꯧꯕ ꯌꯥꯗꯦ ꯃꯣꯏ ꯀꯔꯤ ꯎꯝ ꯌꯥꯗꯕꯖꯥꯠꯅ ꯈꯪꯗꯦ ꯑꯣ
ꯃꯟ ꯑ ꯀꯪꯂꯥ ꯃꯅꯨꯡꯗꯁꯨ ꯊꯧꯕ ꯅꯠꯇ꯭ꯔꯕ꯫
ꯎꯝ ꯂꯩꯌꯦ ꯀꯪꯂꯥ ꯃꯅꯨꯡꯗ ꯁꯥꯏꯀꯜ ꯌꯥꯝ ꯂꯩꯑꯦ ꯑꯗꯨ ꯒꯥꯔꯤꯁꯨ ꯐꯝꯔꯒ ꯀꯣꯏꯔꯒ ꯆꯠꯄꯁꯨ ꯌꯥꯔꯦ꯫
ꯑꯗꯨꯅꯅꯦ ꯅꯣꯡꯃ ꯆꯥꯛꯁꯦꯕ꯫
ꯑ ꯍꯟꯗꯛꯀꯥꯟꯁꯦ ꯍꯩꯅꯧꯁꯨ ꯐꯖꯅ ꯄꯥꯜꯂꯦ꯫ ꯖꯥꯝ ꯍꯩꯗꯨꯁꯨ ꯄꯥꯟꯕ ꯍꯧꯔꯝꯒꯅꯤ꯫
ꯐꯖꯔꯛꯑꯅꯤ ꯑꯗꯨ ꯑꯣꯏꯔꯗꯤ ꯀꯣꯏꯕꯁꯨ ꯆꯠ ꯀꯣꯏꯕꯁꯨ ꯆꯠꯄ ꯐꯪꯕ ꯍꯩꯩꯅꯧꯁꯨ ꯆꯥꯕ ꯐꯪꯕ꯫
ꯑ ꯑꯗꯨꯅꯦ
ꯅꯣꯡꯃ ꯆꯠꯂꯁꯦ ꯗꯦꯠ ꯇꯦꯟ ꯑꯗꯨꯋꯥꯏꯗ ꯑꯦꯛꯖꯥꯝ ꯂꯣꯏꯔꯅꯤ꯫
ꯑꯩꯈꯣꯏꯗꯤ
ꯗꯦꯗꯤꯗ ꯅꯠꯇ꯭ꯔꯣ ꯁ꯭ꯀꯨꯜ ꯍꯧꯒꯗꯕꯗꯣ ꯅꯈꯣꯏ
ꯁꯕꯦꯟ ꯁꯕꯦꯟ ꯃꯣꯏ ꯁꯕꯦꯟꯗ꯫
ꯎꯝ ꯇ꯭ꯌꯨꯁꯗꯦ ꯑꯣꯏꯔꯝꯒꯅꯤ꯫
ꯍꯣꯏꯅꯦ
ꯑꯗꯨ ꯅꯃꯥꯁ ꯍꯣꯂꯤꯗꯦ ꯂꯩꯕꯥ ꯅꯨꯃꯤꯠꯇ ꯆꯠꯂꯒ ꯂꯣꯏꯔꯦꯅꯦ꯫
ꯏꯆꯥꯅꯨꯄꯥ ꯗꯦꯠꯇꯦ ꯂꯣꯏꯂꯅꯤ ꯑꯦꯛꯖꯥꯝ
ꯑꯣ ꯑꯣ ꯋꯦꯟꯁꯗꯦ ꯑꯣꯏꯒꯅꯤ ꯑꯗꯨꯗꯤ
ꯎꯝ ꯈꯪꯗꯦ ꯂꯣꯏꯅꯗꯤ ꯐꯔꯦ ꯐꯔꯦꯅ ꯆꯠꯈ꯭ꯔꯕꯅꯦ꯫
ꯎꯝ ꯐꯩꯅꯦ ꯍꯩꯕꯨ ꯍꯩꯔꯒ ꯔꯦꯡ ꯐꯖꯅ ꯂꯧꯔꯛꯑꯒ ꯄꯥꯁ ꯇꯧꯕꯒꯤ ꯍꯔꯕ ꯑꯃꯨꯛ ꯄꯤꯖꯕ
ꯍꯟꯗꯛꯁꯦ ꯈꯔꯗꯤ ꯋꯥꯠꯀꯗꯕ ꯃꯥꯅ ꯑꯩꯒꯤ ꯋꯥꯈꯟꯗꯕ꯫ ꯅꯍꯥꯟ ꯑꯗꯨꯗꯤ ꯐꯣꯟꯔꯦꯅ ꯂꯥꯛꯑꯦꯗꯅ
ꯎꯝ ꯑꯗꯨ ꯀꯩꯅꯣꯅꯦ ꯃꯇꯝ ꯈꯨꯗꯤꯡꯁꯨ ꯑꯃꯨꯛ ꯇꯧꯕꯁꯨ ꯅꯠꯇꯦ ꯃꯥ ꯑꯃꯨꯛ ꯀꯨꯝꯔꯒ ꯑꯁ ꯁꯤꯗ ꯌꯥꯗ꯭ꯔꯦ ꯅꯪ ꯁꯤ ꯇꯧꯕꯒꯤ ꯅꯦ ꯍꯥꯏꯕꯗꯨꯁꯨ ꯃꯣꯏꯒꯤꯁꯨ ꯂꯩꯁꯟꯃꯤꯅꯦ꯫
ꯍꯣꯏ
ꯁꯤꯗ ꯍꯣꯠꯅꯕ ꯍꯟꯅꯕ ꯀꯟꯂꯒꯅ ꯐꯖꯕ ꯐꯪꯕ ꯐꯪꯕ ꯔꯤꯖꯥꯗꯣ ꯍꯣꯠꯅꯕ ꯈꯔ ꯋꯥꯠꯂꯒ ꯐꯠꯇꯦ ꯍꯥꯏꯕꯗꯨꯁꯨ ꯈꯪꯍꯟꯕꯒꯤ ꯐꯩꯅꯦ ꯑꯉꯥꯡꯁꯤꯡꯗꯨꯁꯨ
ꯍꯣꯏ ꯑꯗꯨꯕꯨꯗꯤ ꯆꯨꯝꯃꯦ ꯔꯤꯖꯥꯜꯗ ꯀꯨꯝ꯭ꯔꯗꯤ ꯃꯥ ꯃꯃꯥꯏ ꯃꯝꯒ ꯇꯧꯔꯤꯕꯅꯤ ꯑꯩꯈꯣꯏꯅ ꯀꯔꯤꯁꯨ ꯍꯥꯏꯗ꯭ꯔꯁꯨ ꯃꯃꯥꯏ ꯃꯝꯂꯒ ꯂꯥꯛꯀꯅꯤ
ꯑꯥ ꯋꯥꯈꯜꯗꯣ ꯅꯨꯡꯉꯥꯏꯇꯦ ꯍꯥꯏꯕ
ꯍꯥꯎ ꯋꯥꯈꯜꯗ ꯅꯨꯉꯥꯏꯇꯦꯅ
ꯇꯨꯗꯨꯗꯤ ꯀꯅꯥꯅ ꯄꯥꯝꯅꯣꯏꯗꯕ
ꯑꯗꯨꯅꯦ ꯑꯍꯟꯒꯕꯨ ꯆꯞ ꯃꯥꯟꯅꯕꯅꯤ ꯃꯥꯒꯤ ꯋꯥꯈꯜꯗꯣꯀꯣ
ꯎꯝ
ꯉꯁꯤꯗꯤ ꯀꯗꯥꯏ ꯆꯠꯀꯦꯔꯣ
ꯉꯁꯤ ꯂꯩꯒꯅꯤ
ꯔꯦꯟ ꯅꯨꯡꯗꯥꯡ ꯋꯥꯏꯔꯝ ꯆꯦꯛꯑꯞ ꯆꯠꯀꯅꯤ ꯍꯧꯖꯤꯛꯄꯨꯗꯤ ꯑꯗꯨꯝ ꯂꯩꯒꯅꯤ ꯌꯨꯝꯗ
ꯑꯣ ꯅꯨꯡꯁꯥꯅ ꯁꯥꯕꯒ ꯈꯪꯗꯦ
ꯑꯩ ꯅꯨꯡꯁꯥꯅ ꯁꯥꯕ ꯀ ꯏꯁꯤꯡꯅ ꯂꯩꯇꯕꯒ ꯈꯪꯗ꯭ꯔꯦ ꯐꯤꯁꯨ ꯁꯨꯅꯤꯡꯉꯥꯏ ꯈꯔ ꯂꯩꯑꯦ ꯏꯁꯤꯡ ꯈꯔ ꯋꯥꯠꯄ
ꯑꯩꯈꯣꯏ ꯅꯨꯄꯤꯁꯤꯡꯁꯦ ꯊꯕꯛꯗꯤ ꯋꯥꯠꯇꯦꯅꯦꯀꯣ
ꯋꯥꯠꯇꯦ ꯋꯥꯠꯇꯦ ꯇꯧꯒꯦ ꯍꯥꯏꯕ ꯃꯈꯩ ꯊꯕꯛꯇꯤ ꯑꯗꯨꯝ ꯂꯩꯌꯦ ꯉꯥꯏꯍꯥꯛ ꯀꯩꯅꯣ ꯇꯧꯒꯦ ꯍꯥꯏꯕ ꯈꯛꯇꯅꯦꯕ
ꯑꯉꯥꯡꯁꯨ ꯌꯥꯎꯕꯅꯤꯅ ꯑꯩꯗꯤ ꯊꯕꯛ ꯍꯦꯟꯅ ꯆꯤꯜꯂꯦꯕ ꯑꯅꯤꯃꯛ ꯑꯣꯏꯕꯅꯤꯅ ꯑꯃꯒꯤ ꯂꯣꯏꯔꯦ ꯑꯃꯒꯤ ꯑꯃꯒꯤ ꯂꯣꯏꯔꯦ ꯑꯃꯒꯤ
ꯎꯝ
ꯑꯉꯥꯡꯁꯤꯡꯁꯦ ꯈꯪꯗꯔꯦ ꯖꯥꯖꯥꯠꯅꯦ ꯏꯆꯥ ꯅꯨꯨꯄꯤꯁꯨꯀꯣ ꯏꯃꯥ ꯑꯩ ꯀ꯭ꯔꯤꯝ ꯇꯩꯕ ꯂꯣꯏꯈ꯭ꯔꯕꯅꯤꯅ ꯑꯩ ꯑꯩꯒꯤ ꯈꯨꯠꯁꯦ ꯏꯁꯤꯡ ꯁꯣꯛꯄ ꯌꯥꯗ꯭ꯔꯦ ꯍꯥꯏꯔꯦ
ꯑꯁ ꯈꯪꯗ꯭ꯔꯦꯀꯣ ꯄꯤꯛꯂꯤꯉꯩꯗ ꯐꯥꯎ ꯁꯤ ꯈꯪꯕ ꯍꯧꯔꯗꯤ ꯆꯥꯎꯔꯗꯤ ꯀꯔꯝ ꯇꯧ ꯄ
ꯑꯗꯨꯒꯤ ꯃꯞ ꯄꯥꯅ ꯃꯄꯥꯅ ꯑꯁ ꯑꯗꯨ ꯑꯣꯏꯔꯗꯤ ꯅꯤꯡꯊꯧꯒꯤ ꯌꯨꯝꯅ ꯃꯌꯨꯝ ꯄꯥꯜꯍꯟꯒꯗꯧꯕꯅꯤ ꯍꯥꯏꯔ
ꯎꯝ ꯑꯗꯨꯅꯦ
ꯍ
ꯂꯥꯏꯔꯕ ꯏꯃꯨꯡꯗ ꯆꯪꯂꯒ ꯇꯩꯕ ꯐꯥꯎ ꯐꯪꯗ꯭ꯔꯗꯤ ꯑꯃꯨꯛ
ꯎꯝ
ꯑꯗꯨꯅꯦ ꯈꯪꯗ꯭ꯔꯦ ꯍꯟꯗꯛꯀꯥꯟꯒꯤ ꯑꯉꯥꯡꯁꯤꯡꯁꯦ ꯁꯤꯡꯕꯁꯨ ꯍꯦꯜꯂꯦ ꯑꯐꯥꯕꯗꯗꯤ ꯍꯩꯇ꯭ꯔꯁꯨꯀꯣ ꯁꯤꯒꯨꯝꯕ ꯅꯨꯡꯉꯥꯏꯕꯒꯤ ꯑꯁꯤꯒꯨꯝꯕ ꯀꯩꯅꯣꯒꯤ ꯋꯥꯈꯟꯗꯤ ꯂꯣꯏꯅꯃꯛ ꯍꯩꯈ꯭ꯔꯦꯕ
ꯑꯗꯨꯅꯦ ꯐꯣꯟꯒꯤ ꯃꯔꯝꯁꯨ ꯑꯩꯈꯣꯏ ꯍꯦꯟꯅ ꯍꯩꯈ꯭ꯔꯦ
ꯎꯝ
ꯆꯥꯕꯒꯤ ꯑꯗꯨꯒ ꯊꯣꯡꯕꯒꯤ
ꯎꯝ
ꯀꯔꯤ ꯀꯔꯤ ꯌꯥꯝ ꯍꯩꯔꯦꯗ ꯃꯍꯣꯏ
ꯎꯝ
ꯊꯣꯡꯕꯒꯤꯁꯨ ꯍꯩꯌꯦꯅꯦ ꯖꯥꯠ ꯖꯥꯠ ꯊꯣꯡꯔꯛꯇꯅ
ꯊꯣꯡꯕꯁꯨ ꯍꯩꯕꯅꯦ ꯀ꯭ꯔꯤ ꯀ꯭ꯔꯤ ꯊꯣꯔꯒ ꯆꯥꯔꯒ ꯇꯧꯋꯦ ꯍꯥꯏꯕ ꯆꯥꯛꯒꯨꯝꯕ ꯑꯁꯦꯡꯕ ꯆꯤꯡꯒꯤ ꯏꯟꯁꯥꯡꯒꯨꯝꯕ ꯊꯣꯡꯉꯣ ꯍꯥꯏꯕ ꯀꯥꯟꯗꯗꯤ ꯊꯣꯡꯕ ꯍꯩꯇꯦꯗ ꯑꯗꯣ ꯍꯟꯗꯛꯇꯤ ꯆꯠꯅꯕ ꯃꯣꯃꯣ ꯇꯧꯆꯧ ꯀ꯭ꯔꯤ ꯍꯥꯏꯕ꯭ꯔꯥ ꯑꯗꯨꯒꯨꯝꯕꯗꯤ ꯂꯣꯏꯅꯃꯛ ꯍꯩꯌꯦ
ꯑꯗꯨꯅꯦ ꯆꯦꯡꯒꯤ ꯌꯦꯟꯁꯥꯡ ꯅꯥꯄꯤꯁꯨ ꯆꯥꯅꯤꯡꯗꯦ
ꯍꯣꯏ ꯑꯗꯨꯅꯦ ꯁꯦ ꯑꯉꯥꯡ ꯑꯌꯥꯝꯕꯅ ꯁꯤ ꯇꯧꯋꯦꯗ ꯃꯤ ꯑꯃꯈꯛꯇꯒꯤ ꯑꯉꯥꯡ ꯅꯠꯇ꯭ꯔꯦ ꯑꯌꯥꯝꯕ ꯑꯉꯥꯡꯁꯤꯡꯁꯦ ꯑꯗꯨꯒꯨꯝꯕ ꯄ꯭ꯂꯥꯁꯇꯤꯛꯀꯤ ꯀꯔꯤ ꯍꯥꯏꯅꯤ ꯌꯪ ꯐꯨꯗ ꯀꯣ
ꯎꯝ
ꯖꯪ ꯐꯨꯗꯁ ꯑꯗꯨꯒꯨꯝꯕ ꯂꯣꯏꯅꯃꯛ ꯆꯥꯅꯤꯡꯈ꯭ꯔꯕꯅꯤ
ꯑꯗꯨꯝ ꯑꯩꯈꯣꯏ ꯃꯇꯝꯗꯗꯤ ꯑꯗꯨꯒꯨꯝꯕꯁꯨ ꯆꯥꯔꯛꯇꯕꯩ ꯆꯥꯔꯛꯇꯕꯒꯤꯔꯥ ꯈꯪꯗꯦ ꯆꯥꯅꯤꯡꯕꯁꯨ ꯄꯣꯛꯇꯦꯅꯦ
ꯄꯣꯛꯇꯦꯅꯦ ꯍꯥꯟꯅ ꯈꯔ ꯃꯤꯃꯤꯒꯨꯝꯕ ꯍꯥꯟꯅ ꯊꯣꯛꯂꯛꯄ ꯀꯥꯟꯗꯗꯤ ꯌꯥꯝ ꯆꯥꯅꯤ ꯆꯥꯅꯤꯡꯔꯝꯃꯦ ꯃꯤꯃꯤꯕꯨꯗꯤ ꯃꯤꯃꯤꯕꯨꯗꯤꯀꯣ
ꯎꯝ
ꯌꯥꯝꯅ ꯐꯥꯔꯁ ꯊꯣꯂꯛꯄꯥ ꯀꯥꯟꯗ ꯆꯥꯅꯤꯡ ꯌꯥꯝ ꯆꯥꯅꯤꯡꯔꯒ ꯂꯩꯕꯅꯦ ꯍꯟꯗꯛꯀꯥꯟꯗꯤ ꯃꯅꯝꯐꯥꯎ ꯅꯝꯕ ꯉꯝꯗ꯭ꯔꯦꯅꯦ ꯅꯣꯏꯁꯨ ꯑꯗꯨꯝ ꯇꯧꯕ꯭ꯔꯥ ꯊꯣꯡꯕꯒꯤ ꯃꯅꯥꯝꯐꯥꯎ ꯅꯝꯅꯤꯡꯗ꯭ꯔꯦ ꯍꯟꯗꯛꯁꯦ ꯑꯩꯗꯤ ꯑꯁ ꯑꯍꯟꯁꯤꯡꯅ ꯑꯔꯦ ꯅꯣꯏ ꯁꯤ ꯀꯔꯤꯒꯤ ꯆꯥꯕ꯭ꯔꯅꯦ ꯑꯗꯨꯒꯨꯝꯕꯥ ꯆꯥꯍꯟꯅꯤꯡꯂꯥꯒ ꯄꯤꯔꯤꯁꯦ ꯑ ꯃꯅꯝ ꯅꯝꯅꯤꯡꯗꯦ ꯍꯥꯏꯕ ꯀꯥꯟꯗ ꯑꯁ ꯑꯉꯥꯛꯄꯅꯦ ꯑꯁꯤ ꯑꯍꯟꯁꯦ ꯍꯥꯏꯅꯥ ꯈꯟꯕꯅꯦ ꯍꯥꯏꯕ ꯋꯥꯈꯟꯗꯣ ꯍꯧꯖꯤꯛ ꯑ ꯑꯩꯉꯣꯟꯗꯁꯨ ꯑꯗꯣ ꯊꯧꯔꯛꯄ ꯀꯥꯟꯗ ꯑꯁ ꯑꯗꯨꯒꯤꯅꯤꯀꯣ ꯑꯍꯟꯁꯤꯡꯕꯨ ꯅꯨꯡꯁꯤꯅ ꯑꯩꯅ ꯄꯤꯔꯒ ꯆꯥꯅꯤꯡꯗꯦ ꯍꯥꯏꯕꯗꯣ ꯑꯆꯨꯝꯕ ꯑꯣꯏꯔꯝꯃꯦ ꯑꯩ ꯀꯔꯤꯒꯤꯔꯥ ꯍꯥꯏꯅ ꯈꯜꯂꯒ ꯑꯩꯉꯣꯟꯗꯁꯨ ꯑꯃꯨꯛ ꯄꯥꯜꯂꯦ ꯍꯥꯏꯅ ꯈꯜꯂꯒ ꯂꯩꯕꯅꯤ ꯍꯟꯗꯛꯁꯦ
ꯑꯗꯨꯅꯤ ꯑꯉꯥꯡꯁꯤꯡꯅꯗꯤ ꯃꯣꯔꯦꯒꯤ ꯑꯆꯥꯄꯣꯠꯁꯤꯡ ꯈꯛꯇꯅꯤ ꯆꯥꯅꯤꯡꯕ ꯈꯔ ꯁꯥ ꯇꯥꯛ ꯇꯧꯔꯗꯤ ꯍꯥꯎꯋꯦ ꯍꯥꯎꯋꯦ ꯃꯅꯝ ꯅꯨꯡꯁꯤꯌꯦ ꯍꯥꯏꯔꯅꯦꯕ ꯃꯦꯒꯤꯒ ꯆꯥꯅꯤꯡꯉꯛꯇꯥꯔꯦ ꯃꯈꯣꯏ
ꯎꯝ ꯆꯥꯛꯀꯥ ꯑꯗꯨ ꯈꯛꯇꯃꯦꯠ ꯆꯥꯕꯁꯨ ꯌꯥꯏꯅꯤ ꯃꯣꯏꯗꯤ ꯏꯟꯁꯥꯡ ꯌꯥꯎꯗ꯭ꯔꯁꯨ
ꯍꯣꯏ
ꯑꯗꯨꯗ
ꯑꯗꯨꯅꯅꯦ ꯍꯛꯆꯥꯡ ꯂꯩꯅꯥ ꯥꯗꯣ ꯖꯥꯠ ꯖꯥꯠ ꯂꯥꯛꯄꯗꯣ ꯍꯟꯗꯛꯀꯥꯟꯗꯤꯀꯣ ꯑꯁꯤ ꯅꯥꯏꯌꯦ ꯍꯥꯏꯌꯦ ꯑꯗꯨ ꯀꯦꯟꯁꯔ ꯅꯥꯏ ꯍꯥꯏꯅ ꯑꯗꯨꯗꯥ ꯇꯧꯔꯝꯕꯗꯣ ꯃꯃꯥ ꯃꯃꯥ ꯃꯄꯥ ꯑꯩꯈꯣꯏꯁꯨ ꯆꯥꯛ ꯊꯣꯡꯉꯤ ꯌꯦꯟꯁꯥꯡ ꯊꯣꯡꯕꯗꯣ ꯑꯉꯥꯡꯁꯤꯡ ꯆꯥꯗꯕꯅꯤꯅ ꯊꯣꯡꯅꯤꯡꯗ꯭ꯔꯦꯗꯣ ꯑꯗꯨ ꯁꯣꯔꯠꯀꯥꯠꯇ ꯆꯠꯅꯤꯡꯉꯥꯏ ꯍꯥꯏꯅ ꯑꯗꯨꯒꯤꯗꯨ ꯄꯤꯖꯔꯦꯗꯅ ꯁ꯭ꯀꯨꯜ ꯅꯥꯡꯅꯤꯡꯉꯥꯏ ꯍꯥꯏꯅ ꯑꯗꯨꯝ ꯈꯣꯡꯅꯒ ꯄꯤꯖꯔꯦ ꯑꯗꯨꯗꯗꯤ ꯑꯉꯥꯡꯗꯨꯗꯤ ꯅꯥꯕ ꯇꯥꯕꯅꯦꯕ
ꯅꯥꯕꯥ ꯇꯥꯕꯅꯦ
ꯎꯄꯥꯏ ꯂꯩꯥꯇꯦ
ꯎꯄꯥꯏ ꯂꯩꯇ꯭ꯔꯦ ꯑꯗꯨ ꯈꯔ ꯉꯥꯟꯟꯅ ꯁ꯭ꯀꯨꯜ ꯆꯠꯂꯒ
ꯑꯗꯨ ꯆꯥꯗꯕꯀꯣ
ꯎꯝ ꯑꯗꯨꯅꯦ ꯆꯥꯗꯕ ꯈꯤꯇꯪ ꯑꯣꯏꯔꯁꯨ ꯑꯗꯨ ꯍꯥꯞꯂꯒ ꯃꯣꯏꯒꯤ ꯄꯥꯡꯒꯥꯜ ꯈꯔ ꯂꯩꯌꯦ ꯍꯥꯏꯕꯒꯤ ꯄꯤꯖꯔꯥꯒ ꯆꯠꯂꯦ ꯑꯗꯨꯗꯨꯗꯤ ꯍꯛꯆꯥꯡꯗꯤ ꯅꯣꯡꯃ ꯅꯣꯡꯃꯒꯤ ꯑꯁꯣꯛ ꯆꯥꯜꯂꯥꯛꯂꯦꯗꯅ
ꯑꯗꯨꯅꯦ ꯑꯃꯨꯛꯀꯥ ꯁ꯭ꯀꯨꯜ ꯆꯠꯂꯦ ꯍꯜꯂꯛꯑꯦ ꯉꯥꯏꯍꯥꯛ ꯂꯩꯔꯒ ꯑꯃꯨꯛꯀ ꯇ꯭ꯨꯁꯟ ꯆꯠꯂꯦ ꯍꯜꯂꯛ ꯑꯦ ꯂꯥꯏꯔꯤꯛ ꯄꯥꯗꯕ ꯌꯥꯗꯦ ꯑꯗꯨ ꯑꯣꯏꯕꯗꯒꯤ ꯐꯖꯅꯁꯨ ꯆꯥꯍꯟꯗ꯭ꯔꯁꯨ ꯋꯥꯈꯟꯗꯣ ꯅꯨꯡꯉꯥꯏꯇꯦꯗꯅ ꯑꯗꯨꯒꯤ ꯑꯗꯨ ꯈꯣꯏꯗꯨꯗꯤ ꯑꯆꯥꯄꯣꯠꯇꯣ ꯑꯩꯈꯣꯏꯗꯨꯗꯤ ꯆꯥꯔꯗꯤ ꯑꯁ ꯃꯄꯨꯛ ꯊꯟꯒꯅꯤꯗ ꯍꯥꯏꯕ ꯋꯥꯈꯟꯁꯨ ꯂꯩꯕ ꯑꯩꯈꯣꯏꯁꯨ ꯑꯣ ꯃꯃꯥꯁꯤꯡꯁꯤꯁꯨ ꯑꯗꯨ ꯑꯣꯏꯔꯕꯅꯤꯅ ꯆꯥꯛꯍꯜꯂꯅꯨ ꯐꯠꯇꯦ ꯐꯠꯇꯦ ꯍꯥꯏꯔꯁꯨ ꯑꯗꯨꯝ